ꯍꯜꯂꯣ
ꯍꯜꯂꯣ
ꯇꯥꯄꯣ
ꯇꯥꯏ
ꯀꯔꯤ ꯇꯧꯔꯤꯕꯅꯣ
ꯑꯁ ꯑꯗꯨꯝ ꯍꯤꯂꯒ ꯂꯩꯗ
ꯑꯥ ꯀꯔꯤ ꯀꯔꯤ ꯑꯦꯟꯁꯥꯡ ꯆꯥꯔꯒꯦ
ꯈꯥꯝꯕꯦꯟꯗ ꯈꯥꯕ
ꯈꯥꯃꯦꯟ ꯑꯈꯥꯕ
ꯎꯝ ꯇꯪꯗꯦ
ꯑꯩꯈꯣꯏꯗꯤ ꯎ ꯑꯂꯨ ꯀꯌꯥ ꯑꯗꯨꯝ ꯌꯥꯝꯃꯦ
ꯌꯥꯝ ꯁ ꯍꯦꯒꯕ ꯎ
ꯍꯥꯥ
ꯁꯦꯡꯒꯌꯥꯃꯃꯤ
ꯑ ꯎꯝ ꯎꯝ ꯑꯃ ꯈꯜꯂꯤꯉꯩꯗ ꯑꯃ ꯑꯃꯨꯛ ꯀꯥꯎꯅꯤ ꯇꯧꯋꯕ
ꯑꯣ
ꯑꯣꯅꯥ ꯀꯅꯥ ꯂꯩꯦ
ꯑꯩꯒꯤ ꯅꯨꯄꯥꯒ ꯂꯩ ꯑꯩꯒꯤ ꯑꯉꯥꯡꯒ
ꯅꯪꯒꯤ ꯑꯉꯥꯡꯗꯣ ꯌꯥꯝ ꯆꯥꯎꯔꯦꯀꯣ
ꯆꯥꯎꯗ꯭ꯔꯤꯗ ꯑꯉꯥꯡ ꯑꯣꯏꯔꯤꯌꯦꯅ
ꯑꯗꯨ ꯊꯥ ꯀꯌꯥꯝ ꯊꯥ ꯀꯌꯥ ꯁꯨꯔꯦ
ꯊꯥꯕꯔꯤ ꯁꯨꯗꯧꯔ
ꯅꯨꯄꯤꯔ ꯅꯨꯄꯥꯔꯥ
ꯑꯗꯨꯄꯥꯗꯦ
ꯑꯣ ꯐꯖꯅ ꯌꯛꯎ ꯍꯣꯔꯦꯟ ꯍꯌꯦꯡꯋꯥꯏ ꯆꯥꯔꯨꯀꯥꯟꯗ ꯍꯦꯔꯣ ꯑꯣꯏꯅꯕ
ꯍꯣꯏ
ꯃꯃꯤꯡꯗꯤ ꯀꯃꯥꯏ ꯑꯦ ꯃꯃꯤꯡꯗꯤ ꯑ ꯁꯥꯔꯤ ꯁꯥꯔꯤ
ꯑꯗꯨꯗꯩ ꯑꯩꯈꯣꯏ ꯗꯗꯥꯗꯤ ꯇꯨꯝꯈ꯭ꯔꯕ
ꯐꯗꯤꯔ ꯃꯦ ꯂꯩ ꯍ
ꯑꯣ ꯃꯗꯤ ꯀꯣ ꯇꯣꯜ꯭ꯔꯥ
ꯊꯥꯎꯗꯦ
ꯑꯣ ꯑꯃ ꯇꯧꯔꯤꯗꯤ ꯌꯥꯏꯦꯕꯀꯣ
ꯍꯣꯏ
ꯑꯗꯨꯗ
ꯀꯩꯗꯧꯔꯤꯅꯣ
ꯑꯩꯒꯤꯁꯨ ꯑꯩꯁꯨ ꯑꯗꯨꯝ ꯐꯃꯨꯡꯗ ꯑꯗꯨꯝ ꯍꯤꯞꯄꯒ ꯇꯝꯅꯌꯦ
ꯑꯣ
ꯀꯩꯅꯣꯗꯤ ꯑꯩꯈꯣꯏ ꯍꯣꯏ ꯏꯊꯟꯗꯅꯤ
ꯑꯣ
ꯑꯩꯈꯣꯏ ꯅꯦ ꯑꯩꯈꯣꯏ ꯑꯪꯀꯜꯈꯣꯏꯗꯤ ꯂꯩꯈ꯭ꯔꯣ
ꯍꯣꯏ
ꯎꯝ ꯑꯗꯨꯗꯤ ꯅꯣꯏꯗꯤ ꯀꯔꯤ ꯀꯃꯥꯏꯅ ꯇꯧꯔꯒ ꯀꯃꯥꯏꯅ ꯇꯧꯔꯃ ꯀꯃꯥꯏꯅ ꯇꯧꯅ ꯀꯃꯥꯏꯅ ꯇꯧꯔꯤꯅꯣ ꯀꯃꯥꯏꯅ ꯍꯤꯡꯉꯤꯅꯣ
ꯏ ꯌꯥꯝꯕꯤ ꯍ ꯃꯔꯛ ꯃꯔꯛꯇ ꯂꯧ ꯆꯠꯂꯦ ꯃꯔꯛ ꯃꯔꯛꯇ ꯑꯗꯨ ꯌꯨꯝꯗ ꯂꯩꯔꯒ ꯀꯔꯤ ꯀꯔꯤꯗꯣ ꯁꯨꯔꯒ ꯍꯤꯡꯒꯣꯣꯟꯒꯨꯝꯕ ꯇꯧꯔꯒ ꯑꯗꯨꯝ ꯂꯩꯅ
ꯍꯣꯏ ꯑꯗꯨꯗꯤ ꯏꯆꯝ ꯆꯝꯅ ꯍꯤꯡꯖꯕ ꯄꯨꯟꯁꯤꯅꯤꯅꯦꯀꯣ ꯑꯗꯨꯗꯤ
ꯍꯣꯏ
ꯑꯗꯨꯅ ꯐꯥꯏꯅꯦ ꯎꯝ ꯆꯝꯐꯨꯠꯁꯨ ꯊꯨꯝ ꯑꯝꯇ ꯍꯥꯞꯇꯕꯤ ꯆꯝꯐꯨꯠꯇꯨꯅꯦꯕ
ꯍꯣꯏ
ꯅꯨꯡꯉꯥꯏꯅꯦ
ꯗꯪꯗꯤ ꯊꯕꯛꯀ ꯆꯠꯄ꯭ꯔꯥ
ꯑꯩꯗꯤ ꯑꯗꯨꯝ ꯑꯩꯒꯤ ꯀꯣꯂꯦꯖ ꯀꯥꯏꯔꯤꯕꯀꯣ
ꯑꯣ
ꯑꯩꯗꯤ ꯑꯩꯗꯤ ꯌꯥꯝ ꯑꯉꯥꯡ ꯑꯣꯏꯔꯤꯌꯦ
ꯑꯣ ꯑꯣ ꯑꯣ ꯉꯥꯏꯔꯤꯗꯦ ꯑꯗꯨꯗꯤ
ꯍꯣꯏ ꯑꯗꯨꯣ ꯅꯅꯥꯎ ꯀꯣ
ꯍ ꯍꯣꯏ ꯀꯧꯒꯤꯒꯤ ꯃꯇꯝ ꯑꯃ ꯂꯩꯔꯑꯅꯦ ꯅꯣꯏꯒꯤꯗꯤ ꯑꯗꯨꯗꯤ
ꯎꯝ ꯂꯩꯔꯤꯦ ꯑꯗꯨꯣ ꯍꯌꯦꯡꯗꯤ ꯀꯔꯤ ꯊꯕꯛ ꯀꯥꯏꯅ ꯆꯠꯊꯣꯛꯀꯦꯅ ꯈꯟꯕ꯭ꯔꯥ
ꯍꯌꯦꯡꯁꯦ ꯖꯣꯕ ꯀꯥꯔꯗ ꯆꯠꯁꯤꯔꯥ ꯈꯪꯗꯦ
ꯍꯣꯡ
ꯍꯥꯎꯒꯔꯂꯒ ꯈꯪ ꯀꯗꯤ
ꯑꯥ ꯆꯥꯛꯇꯤ ꯀꯅꯥ ꯊꯣꯨꯝ꯭ꯔꯥ
ꯑꯩꯅ ꯑꯗꯨꯝ ꯊꯣꯡꯒꯦꯗ
ꯑꯣ ꯑꯗꯨ ꯑ ꯍꯥꯏꯗꯤ ꯏꯇꯩꯃ ꯀꯧꯕꯤꯥꯏꯅ ꯑꯗꯨꯗꯤ
ꯍꯣꯏ ꯀꯥꯎꯕ ꯌꯥꯏ ꯂꯒꯤ ꯈꯨꯨꯁꯤꯤꯅꯤ
ꯏꯇꯩ ꯃꯥ ꯑ
ꯍꯌꯦꯗꯤ ꯂꯩꯔ ꯆꯠꯀꯤꯦꯔꯥ
ꯀꯩꯅꯣꯝꯃ ꯆꯠꯀꯅꯤ
ꯎꯝ
ꯊꯕꯛ ꯍꯥꯏꯁꯤꯔꯣ ꯀꯔꯤ ꯍꯥꯏꯁꯤꯔꯣ ꯆꯠꯠꯇꯣꯛꯀꯅꯤ
ꯑꯣ
ꯅꯗꯤꯕꯣ ꯀꯃ ꯌꯦꯡ꯭ꯔꯣ
ꯀꯩ ꯑꯦꯗꯤꯗ
ꯑꯣ ꯑꯗꯨꯗꯤ ꯀꯀꯥꯗꯨꯅ ꯂꯣ ꯀꯥꯗꯣ ꯈꯪꯕ꯭ꯔꯣ
ꯈꯪꯕꯗꯤ ꯈꯪꯉꯦ ꯍꯣꯏ
ꯃꯥ ꯍꯣꯔꯦꯟꯁꯅꯥꯗꯩꯅꯦ
ꯑꯥ
ꯍꯣꯔꯦꯟ ꯆꯇꯥꯥꯟꯗꯣꯏꯅꯤ ꯃꯝꯃꯣꯏ
ꯑꯣ ꯄꯨꯡ ꯀꯌꯥꯗ
ꯄꯨꯡ ꯕꯥꯔꯣ ꯃꯈꯥꯏ
ꯑꯁ ꯊꯦꯡꯕꯥꯒꯤ ꯌꯦꯡꯕ ꯉꯥꯝꯗꯦꯅ ꯍꯣꯏ
ꯎꯝ ꯑꯔꯦꯟꯅꯦ ꯃꯣꯏ ꯀꯀꯥꯔꯅꯥꯗ ꯑꯩꯈꯣꯏ ꯑꯃꯨꯛ ꯀꯞꯀꯅꯤ ꯀꯞꯇꯣꯏꯅꯤ
ꯎꯝ
ꯉꯔꯥꯡꯁꯨ ꯑꯩꯈꯣꯏ ꯅꯦꯃꯥꯟꯗꯨ ꯀꯥꯞꯄꯤꯗꯅ
ꯑꯣ ꯃꯣꯏ ꯁꯤꯈ꯭ꯔꯕ꯭ꯔꯣ
ꯔꯦꯅꯥꯜꯗꯣ ꯑꯩꯈꯣꯏꯅ ꯍꯣꯔꯦꯟ ꯑꯃꯨꯛ ꯀꯥꯞꯀꯅꯤ
ꯎꯝ ꯃꯦꯁꯤꯈꯣꯏꯁꯤ ꯀꯗꯥꯏꯒꯤ ꯈꯨꯠꯇ ꯁꯤꯈ꯭ꯔꯕꯅꯣ ꯃꯣꯏꯗꯣ
ꯀꯅꯥꯅꯣ ꯀꯔꯝꯕꯅꯣ
ꯃꯤꯁꯤꯁꯤ
ꯃꯥ ꯇ ꯅꯦꯃ ꯃꯁꯤꯗꯤ ꯁꯤ ꯗꯦꯠ ꯇꯥꯡ ꯇꯔꯦꯠꯇꯁꯨ ꯅꯤꯉꯔꯦ
ꯑꯣ
ꯑꯗꯨꯗꯣꯏꯅꯤ
ꯕꯣꯁ ꯑꯁ ꯌꯦꯡꯕꯗꯤ ꯌꯦꯡꯅꯤꯡꯉꯦ ꯑꯗꯣ ꯃꯇꯝꯗꯨꯣ ꯈꯔ ꯃꯣꯏꯅ ꯊꯦꯡ ꯊꯦꯡꯅ ꯎꯝ
ꯄꯨꯡ ꯀꯩꯅꯣ ꯄꯨꯡ ꯅꯤꯄꯥꯜ ꯃꯈꯥꯏ ꯑꯗꯨꯋꯥꯏꯗ ꯑꯣꯏꯔꯦ ꯆꯞ ꯆꯥꯕꯅꯦꯕ ꯌꯦꯡꯨꯗꯣ
ꯍꯣꯏ
ꯄꯨꯡ ꯔꯣ ꯃꯈꯥꯏ ꯄꯨꯡ ꯑꯅꯤ ꯃꯈꯥꯏ ꯄꯨꯡ ꯑꯃ ꯃꯈꯥꯏ ꯑꯗꯨ ꯑꯗꯨꯝ ꯇꯧꯋꯤꯦ ꯃꯣꯏꯅ ꯍꯟꯗꯛ ꯃꯇꯝꯗꯨ ꯌꯥꯝ ꯆꯥꯟꯅ ꯑꯗꯨꯒ
ꯎꯝ ꯎꯝ
ꯅꯪꯗꯤ ꯄꯨꯡ ꯀꯌꯥꯗ ꯇꯨꯝꯒꯅꯤ
ꯉꯥꯏꯍꯥꯛ ꯂꯩꯔꯗꯤ ꯇꯣꯡꯈ꯭ꯔꯅꯤꯗ ꯑꯩꯗꯤ
ꯎꯝ
ꯟꯗꯥ ꯍꯧꯒ ꯄꯅꯤꯗꯀꯣ
ꯑꯉꯥꯡ ꯅ ꯈꯦ
ꯍꯣꯏ ꯇꯨꯝꯈ꯭ꯔꯦ ꯉꯁꯥꯏ ꯇꯨꯝꯈ꯭ꯔꯦ
ꯎꯝ ꯃꯅꯤ ꯂꯥꯛꯄ꯭ꯔꯣ
ꯁꯤꯗ ꯂꯑ ꯍꯣꯏ ꯑꯁ ꯉꯁꯥꯏꯗꯤ ꯃꯩ ꯂꯇꯕꯒ ꯄꯨꯛꯅꯤꯡꯁꯦ ꯊꯃꯣꯏꯁꯦ ꯈꯔ ꯈꯔ ꯈꯔ ꯋꯥꯕ ꯍꯧꯕꯅꯦꯕ
ꯑꯝ
ꯑꯗꯣ ꯄꯨꯡ ꯄꯨꯡ ꯑꯃ ꯑꯗꯨꯋꯥꯏꯗ ꯂꯥꯛꯑꯦ ꯅꯨꯡꯉꯥꯏꯔꯦ ꯉꯁꯤꯗꯤ ꯑꯃꯨꯛ ꯚꯥꯏ ꯑꯃꯨꯛ ꯂꯥꯛꯑꯦ
ꯑꯣ ꯅꯨꯡꯉꯥꯏꯕ ꯀꯃꯥꯏꯅ ꯇꯧꯔ ꯑꯗꯨꯗꯤ
ꯑꯁ ꯁꯨꯃꯥꯏꯅ ꯇꯧꯔꯒꯤ ꯈꯥꯕꯦꯟ ꯑꯈꯥꯕ ꯆꯥꯏ ꯀꯁꯤ ꯏ ꯂꯕꯤ
ꯎ ꯁꯤꯒꯤꯗꯥ
ꯅꯨꯡꯁꯤꯔꯗꯤ ꯀꯩꯅꯣ ꯏꯟꯁꯥꯡ ꯑꯍꯥꯎ ꯑꯍꯥꯎꯕ ꯊꯥꯔꯛꯑꯣ ꯑꯗꯨꯅ
ꯅꯣꯏꯗꯤ ꯆꯤꯡꯗ ꯑꯣꯏꯕ꯭ꯔꯥ ꯇꯝꯄꯥꯛꯇ ꯑꯣꯏꯕ꯭ꯔꯥ
ꯑꯩꯈꯣꯏꯗꯤ ꯆꯤꯡꯗ ꯂꯩꯌꯦ
ꯑꯣ ꯁꯤꯁꯤꯡꯗꯥ
ꯍꯣꯏ ꯆꯤꯡꯗ ꯑꯣꯏꯕꯒꯤꯅꯦ ꯈꯥꯃꯦꯟ ꯑꯈꯥꯕ ꯆꯥꯕꯗꯣ
ꯍꯣꯏ ꯁꯤꯡꯉꯥꯏꯁꯦ ꯀꯌꯥꯝ ꯋꯥꯡꯒꯦ
ꯀꯌꯥ ꯃꯨꯒꯦꯗ ꯃꯇꯣ ꯋꯥꯗ ꯂꯩꯁꯤꯡ ꯃꯇꯣꯗ
ꯑꯅ ꯑꯩ ꯃꯇꯣꯟꯗ ꯗꯔꯗꯤ ꯊꯤꯟꯕꯗ ꯌꯥꯝ ꯋꯥꯅꯤꯡꯉ ꯑꯗꯨꯗꯤ
ꯑꯁ ꯌꯥꯝ ꯅꯨꯡꯉꯥꯏꯕꯅꯦ ꯐ꯭ꯂꯥꯏꯠꯇ ꯂꯥꯛꯔꯒ ꯌꯥꯏ ꯑꯗꯨꯅ ꯅꯪꯒꯤ
ꯑꯩꯅꯤ ꯇꯝ ꯄ ꯇꯝꯄꯥꯛꯇ
ꯍ ꯁꯤ ꯌꯥꯝ ꯄꯥ ꯍꯦꯅꯒꯤꯁꯦ
ꯍ
ꯐꯖꯥꯅ ꯄꯁꯤ
ꯍꯣꯏ ꯈꯔꯗꯤ ꯄꯥꯏ
ꯅꯨꯡꯉꯥꯏꯔꯝꯃꯅꯤꯅꯦ ꯑꯗꯨ
ꯑ ꯎꯝ
ꯑꯩꯈꯣꯏ ꯇ꯭ꯔꯦꯟꯗ ꯂꯦꯕ ꯅ
ꯎꯝ ꯌꯥꯝ ꯋꯥꯔ ꯃꯅꯤ ꯑꯗꯨꯗꯤ
ꯍꯣꯏ ꯑꯩꯈꯣꯏꯅ ꯆꯠꯅꯤꯡ ꯆꯥꯅꯤꯡꯕꯁꯨ ꯐꯪꯗꯦ
ꯎꯝ
ꯀꯣꯏꯕ ꯆꯠꯁꯦ ꯍꯥꯏꯔꯁꯨ ꯃꯐꯝ ꯐꯖ ꯐꯖꯕꯁꯨ ꯂꯩꯇꯦ
ꯑꯣ ꯔꯦꯗꯤ ꯅꯪ ꯅꯣꯏꯒꯤ ꯆꯤꯡꯗ ꯕꯖꯥꯔꯒꯨꯝꯕꯗꯤ ꯂꯩꯇ꯭ꯔꯦ
ꯍꯣꯏ
ꯁꯤꯃꯥꯏꯊꯦꯗ ꯅꯪꯁꯤ ꯅꯪꯁ ꯌꯥꯝ ꯎꯝ ꯉꯟꯅ ꯌꯨꯝ ꯄꯥꯟꯂꯝ ꯃꯥꯜꯅꯤ ꯀꯣ
ꯍꯣꯏ ꯍꯣꯏ ꯍꯥꯏꯕ ꯇꯥꯅꯤ
ꯇꯍꯜꯦꯁꯦ
ꯅꯪꯗꯤ ꯅꯨꯄꯤꯒ ꯀꯣꯏꯕ ꯍꯧꯔꯕ꯭ꯔꯣ
ꯑꯁ ꯑꯩ ꯅꯨꯄꯤ ꯀꯣꯏꯕꯤꯗ ꯑꯩꯈꯣꯏꯒꯤ ꯋꯥꯗꯤꯗ ꯑꯉꯥꯡ ꯑꯣꯏꯔꯤꯗ ꯅꯨꯄꯤ ꯀꯣꯏꯕꯒ ꯍꯥꯏꯗ
ꯑ ꯃꯥꯗ꯭ꯔꯦꯗ
ꯑꯁꯦ ꯃꯅꯤ ꯑ ꯅꯪꯗꯤ ꯏꯆꯥ ꯀꯌꯥ ꯁꯨꯔꯦ
ꯑꯍꯨꯝ ꯁꯨꯔꯦ ꯑꯩꯗꯤ
ꯑꯣ ꯑꯗꯨꯗꯤ ꯌꯥꯝ ꯆꯥꯎꯔꯝꯃꯅꯤ ꯑꯉꯥꯡꯁꯤꯡꯅꯣ
ꯍꯣꯏ
ꯑꯃꯨꯛ ꯑꯃꯨꯛ ꯄꯣꯛꯀꯅꯤ
ꯀꯗꯥ ꯐꯗꯕꯤꯗꯤꯣꯦꯦ ꯏꯁꯣꯔꯗ ꯄꯤꯔꯗꯤ ꯑꯗꯨ ꯂꯥꯎꯒꯅꯤꯗ
ꯑꯥ
ꯕꯤꯗꯗꯤ ꯈꯪꯗꯦ
ꯄꯤꯕ ꯈꯨꯗꯤꯡꯒꯤ ꯑꯗꯨꯝ ꯂꯧꯒꯅꯦꯕꯀꯣ
ꯍꯣꯏ ꯃꯤ ꯃꯤꯗ ꯄꯥꯝꯕꯁꯨ ꯃꯤꯒꯤꯗꯤ ꯄꯤꯕꯤꯗꯕꯒꯤ
ꯊ ꯊ
ꯎꯄꯥꯏ ꯂꯩꯇ꯭ꯔꯒ ꯂꯩꯕꯗꯤꯁ ꯃꯤ ꯈꯔꯗꯤꯀꯣ
ꯍꯣꯏ
ꯑꯩꯈꯣꯏꯒꯤꯗꯤ ꯐꯖꯗ ꯄꯤꯌꯦ
ꯌꯥꯏ ꯌꯥꯏ ꯌꯥꯏ
ꯑꯖ ꯁꯨꯗꯨ ꯄꯒꯠꯇ
ꯅꯨꯅꯤꯄꯥ ꯇꯔꯥ
ꯎꯝ
ꯎ ꯅꯨꯄꯤ ꯑꯃꯒꯨꯝꯕ ꯄꯟꯌꯥ ꯇꯧꯕꯧꯕꯀꯣ
ꯍꯣꯏ ꯅꯪꯅ ꯚꯣꯠ ꯄꯤꯕꯤꯔꯗꯤ
ꯍꯣꯏ ꯅꯨꯄꯤ ꯑꯉꯥꯡ ꯃꯁꯛ ꯐꯖꯕ ꯐꯪꯕ ꯑꯣꯏꯌꯨꯀꯣ ꯑꯗꯨꯗꯤ
ꯍꯣꯏ ꯍꯣꯏ ꯐꯥꯒꯦ ꯐꯒꯦ
ꯎꯝ ꯍꯌꯦꯡ ꯐꯪꯕ ꯑꯣꯏꯔꯣ ꯆꯨꯃꯜ꯭ꯔꯣ ꯆꯃ
ꯑꯩꯒꯤ ꯗꯇꯣꯗꯣ ꯈꯔ ꯋꯥꯏꯕ
ꯇꯝꯕ꯭ꯔꯣ
ꯇꯌꯦ
ꯑꯗꯨꯗꯤ ꯐꯔꯦꯀꯣ ꯑꯒꯁ ꯄꯥꯅꯤ ꯏꯝꯐꯥ ꯐꯥꯎ ꯑꯀꯥꯁ ꯐꯥꯅꯤ ꯏꯝꯐꯥꯜꯅꯤꯀꯣ
ꯍꯣꯏ ꯍꯣꯏ ꯍꯣꯏ
ꯑ